ꯍꯜꯂꯣ
ꯍꯣꯏ
ꯑ
ꯅꯨꯡꯉꯥꯏꯔꯤꯕꯣ ꯅꯪꯕꯣ
ꯅꯨꯡꯉꯥꯏꯔꯤꯌꯦꯁꯨꯣ
ꯆꯥꯛ ꯆꯥꯔꯕꯣ
ꯁꯔꯦ
ꯀꯗ
ꯎꯝ ꯏꯔꯣ ꯃꯒ ꯑꯥꯎ ꯇꯧꯔꯦ ꯂꯁꯤꯒꯦꯁꯨ ꯋꯥ ꯑꯩ ꯇꯧꯁꯜꯂꯛꯏꯅꯦ
ꯃꯥꯁꯦ ꯐ꯭ꯔꯤ ꯂꯩꯕ꯭ꯔꯥ
ꯅꯪ ꯈ꯭ꯋꯥꯡ ꯉꯥꯏ ꯍꯥꯏꯗ ꯐꯠꯇ꯭ꯔꯤꯕꯣ
ꯐꯔꯤ ꯀꯌꯥ ꯏꯀꯣꯅ ꯆꯍꯤ ꯑ ꯀꯩꯃꯨꯛ ꯆꯥꯡꯍꯜꯂꯦ ꯑ ꯑꯍꯨꯝ ꯃꯚ ꯆꯥꯡꯂꯤ ꯍꯥꯏꯂ
ꯑꯗꯨꯗꯤ ꯉꯥꯡ ꯈ꯭ꯋꯥꯡ ꯅꯥꯕ ꯐꯠꯇ꯭ꯔꯤꯕꯕ
ꯑ ꯀ ꯇꯧꯕꯗꯣ ꯌꯥꯏꯃꯗꯣ ꯍ ꯇꯣꯣ ꯇꯝꯕꯤ ꯍ ꯇꯝꯕꯤ ꯍꯣ ꯀ ꯄꯅ ꯅꯦꯒ
ꯀꯅꯥꯅꯣ ꯅꯪ ꯋꯥꯏ ꯁꯥꯟꯔꯁꯤꯗꯨꯕꯣ
ꯑꯖꯤ ꯀꯦ ꯑꯥ ꯍꯥꯏꯔꯣ ꯑ ꯅꯨꯄꯤꯅꯦ ꯑꯩꯈꯣꯏ ꯇꯥꯔꯝꯖꯥꯒꯤꯗ ꯅꯨꯄꯤ ꯑ ꯅꯨꯄꯤꯅꯦ ꯑꯣ ꯀ ꯍꯧꯖꯤ ꯀꯥꯏꯗ ꯂꯩꯔꯤꯒꯦ ꯑꯣ ꯁ ꯎꯝ ꯑꯦ ꯄ꯭ꯔꯣꯇꯣꯀꯣꯟꯅ ꯁꯨꯈ꯭ꯔꯦꯍꯦ ꯉꯁꯤꯗꯤ
ꯑꯗꯨ ꯃꯗꯥꯎ ꯃꯗꯥꯎꯅ ꯀꯥꯕꯅꯤꯗ ꯄ꯭ꯔꯣꯔꯇꯨꯒꯥꯟ ꯀꯥꯏꯗ
ꯃꯥ
ꯠꯇ
ꯑꯥ ꯑꯥ
ꯃꯥꯁꯦ ꯁ ꯁꯦꯡꯅ ꯍꯥꯏꯕꯗ ꯄꯣꯔꯇꯨꯒꯜꯁꯦ ꯀꯥꯔꯤꯅ ꯀꯥꯔꯤꯁꯦ ꯃꯣꯏ ꯀꯩꯅꯦꯕ ꯗꯥꯎꯅꯦ ꯕ ꯍꯥꯏꯗꯤ ꯄꯦꯅꯥꯜꯇꯤ ꯑꯃ ꯐꯪꯉꯤꯗꯅ ꯄꯦꯅꯥꯜꯇꯤ ꯍꯣꯏ ꯄꯦꯅꯥꯜꯇꯤꯁꯨ ꯃꯥꯗꯤ ꯏꯁꯇꯥꯔꯅꯤꯅ ꯈꯤꯇꯪ ꯍꯦꯛ ꯊꯦꯡꯕ ꯀꯥꯟꯗ ꯀꯔꯤ ꯇꯧꯋꯦꯕ ꯇꯨꯁꯜꯂꯦꯕ ꯑꯗꯤ ꯃꯤ ꯍꯥꯏꯗꯤ ꯃꯈꯣꯡ ꯃꯁꯨ ꯊꯦꯡꯉꯠꯇ ꯅꯒꯤ ꯐ ꯥꯎꯒꯤ ꯋꯥꯅꯦ ꯎꯝ ꯎꯝ ꯎꯝ
ꯀꯤꯤꯁꯟ ꯇꯨꯝꯕ ꯍꯧꯒꯠꯈ꯭ꯔꯕꯣ
ꯍꯧꯒꯠꯂꯝ ꯍꯧꯒꯠꯂꯝꯃꯅꯤ ꯁꯃꯥꯏꯅ ꯑ ꯇꯥꯕ꯭ꯔꯣ ꯍꯜꯂꯣ ꯂꯨꯁꯟꯅ ꯑꯃ ꯄꯥꯏꯔꯣ ꯍꯥꯏ ꯑꯃꯔ ꯁꯂꯈꯤ
ꯀꯤꯁꯟꯁꯦ ꯍꯧꯖꯤꯛ ꯃꯥꯒꯤ ꯃꯣꯏ ꯐꯥꯗꯔꯒꯤ ꯍꯥꯟꯅꯒꯤ ꯗꯥꯏꯟ ꯍꯥꯟꯅꯔ
ꯑꯗꯨꯗꯣ ꯌꯥꯝ ꯀꯟꯅ ꯀꯩ ꯇꯧꯋ ꯊꯕꯛꯄꯨꯗꯤ ꯃꯣꯏ ꯇꯥꯟꯅꯕꯁꯦ ꯃꯣꯏ ꯃꯥꯃꯣ ꯍꯣꯏꯒꯤ ꯀꯧꯋꯥꯒꯤꯗꯣ ꯑꯗꯨꯗꯨꯅ ꯀꯩ ꯀꯟ ꯇꯧꯔꯤꯕ ꯑ ꯇꯥꯟꯅꯔꯤꯕꯅꯦꯕ ꯊꯅꯚ ꯑꯗꯨꯗꯨꯅꯗꯤ ꯀ ꯑ ꯃꯣꯏꯒꯤ ꯍꯥꯦ ꯃꯥꯒꯤ ꯃ ꯑꯥꯝꯕ ꯊꯕꯛ ꯐꯪꯗꯕ ꯌꯥꯝꯗꯩ ꯍꯥꯏꯌꯦꯕꯀꯣ ꯑꯗꯨꯗꯣ ꯑꯗꯨ
ꯆ ꯑꯗꯨꯒ ꯍꯥꯏꯇꯥꯔꯦ ꯊꯕꯛ ꯆꯊꯅꯤꯡꯕꯒꯤꯗꯤ
ꯃꯣꯏ ꯊꯑꯣꯣꯏ
ꯎꯝ
ꯣꯏ ꯀꯦ ꯄꯨꯣꯂꯣꯅꯤ ꯁꯤꯁꯦ ꯋꯥ ꯇꯥꯊꯣꯛ ꯇꯥꯁꯤꯟ ꯇꯧ ꯇꯥꯔꯒꯗꯤ ꯑꯗꯨꯅꯦꯕꯀꯣ ꯑꯗꯣ ꯀꯩꯅꯣ ꯍꯥꯏꯀꯥꯟꯗ ꯑꯩꯈꯣꯏ ꯋꯥ ꯇꯥꯊꯣꯛ ꯇꯥꯁꯤꯟ ꯇꯧꯕ ꯍꯥꯏꯁꯦ ꯀꯔꯤꯝꯇ ꯅꯠꯇꯦꯕ ꯑꯩꯈꯣꯏ ꯁꯤꯗ ꯂꯩꯔꯤꯕ ꯑꯦꯝ ꯑꯦꯜ ꯑꯦꯁꯦ ꯑꯦꯝ ꯑꯦꯜ ꯑꯦ ꯂꯩꯔꯤꯕ ꯃꯌꯥꯝ ꯁꯄꯣꯔꯠ ꯈꯔꯇꯪ ꯍꯥꯏ ꯄꯁꯪ ꯅꯨꯡꯁꯥꯕꯨ ꯄꯤꯕꯅꯤ ꯈꯪꯗꯦ ꯑꯃꯕꯨ ꯄꯤꯕꯅꯤ ꯈꯪꯗꯦ ꯇꯧ ꯇꯥꯔ ꯑꯗꯨꯗꯤꯅꯦ ꯌꯥꯝ ꯊꯨꯅ ꯆꯪꯒꯗꯕ ꯊꯕꯛꯅꯤꯗ ꯎꯝ ꯍꯣꯏ ꯍ ꯍ ꯑ ꯑꯗꯨ ꯑ ꯐꯪꯉꯦ ꯃꯣꯏ ꯄꯦꯟꯁꯤꯟ ꯇꯨ ꯊꯥꯎꯖꯟ ꯊꯥꯔꯇꯤ ꯇꯨꯐꯧ ꯂꯩꯔꯝꯗꯧ ꯃꯥꯂ
ꯎꯝ ꯃꯠꯇꯦ ꯆꯍꯤꯗꯣ ꯊꯥꯔꯇꯤ ꯇꯨ ꯄꯦꯟꯁꯤꯟ ꯃꯥꯅꯦ ꯄꯦꯟꯁꯤꯟ ꯐꯪꯉꯤ ꯆꯨꯝꯃꯦ ꯁꯥꯔꯚꯤꯁꯀꯤ ꯋꯥꯅꯤ ꯑꯩꯅ ꯍꯥꯏꯗꯤ ꯁꯣꯏꯔꯦ
ꯃꯣꯏ ꯃꯇꯝꯒꯤ ꯁꯥꯔꯚꯤꯁꯇꯨꯗꯤ ꯄꯦꯟꯁꯤꯜ ꯂꯩꯔꯤꯕꯅꯤꯗ
ꯂꯩ ꯂꯩ ꯂꯩ ꯁꯔꯕꯤꯁ
ꯑꯗꯨꯗꯕꯗꯤ
ꯇꯨ ꯊꯥꯎꯖꯟ ꯀꯩ ꯐꯧ ꯊꯥꯔꯇꯤ ꯁꯤꯛꯁꯐꯧ ꯇꯧꯔꯝꯒꯗꯕ ꯑꯣꯏꯔꯝꯒꯅꯦꯕꯀꯣ ꯊꯥꯔꯇꯤ ꯇꯨꯔ ꯊꯥꯔꯇꯤ ꯁꯤꯛꯁꯇ ꯀꯩꯅꯣꯝ ꯃ ꯑꯣꯏꯕꯅꯦ ꯑꯗꯨꯒꯤ ꯑꯗꯨ ꯃꯇꯨꯡ ꯃꯣꯏꯗꯤ ꯄꯦꯟꯁꯤꯜ ꯆꯥꯎꯅ ꯂꯩꯕꯅꯤ ꯑꯗꯨꯗ ꯑꯗꯨꯗ ꯀꯩ ꯇꯧꯒꯗꯕ ꯍꯧꯖꯤꯛꯁꯦ ꯁꯦꯡꯅ ꯍꯥꯏꯔꯒꯗꯤ ꯃꯥꯅꯕꯨ ꯊꯕꯛ ꯌꯥꯡꯁꯤꯜꯂꯒꯗꯤ ꯂꯣꯏ ꯐꯪꯅꯤꯗ ꯍꯥꯏꯗꯤ ꯊꯕꯛ ꯀꯧꯔꯤꯉꯩꯁꯦ ꯑꯃꯕꯨꯧ ꯆꯪꯕ ꯑꯃꯐ ꯆꯪꯕ ꯑꯣꯏꯔꯁꯨꯀꯣ ꯃꯥ ꯃꯥꯅ ꯈꯔꯇꯪ ꯆꯤꯟꯟꯅꯣ ꯋꯥꯂꯤ ꯍꯦ ꯑ
ꯃꯁꯥꯗꯣ ꯈꯔ ꯀꯩ ꯍꯥꯏꯅꯤ ꯇꯥꯟꯅꯕ ꯑꯃ ꯆꯪꯉꯦꯃꯦ ꯇꯥꯟꯅꯗꯗꯤ
ꯃꯥꯅꯦ ꯃꯥꯅꯦ ꯀꯣ ꯀꯩꯁꯨ ꯇꯧꯋꯦꯕ ꯑꯩꯈꯣꯏ ꯇꯥꯟꯅꯕ ꯑꯃ ꯆꯪꯗ꯭ꯔꯗꯤꯅꯦ ꯁꯦ ꯊꯕꯛꯁꯦ ꯇꯥꯟꯅꯕ ꯑꯃ ꯆꯪꯗ꯭ꯔꯦ ꯇꯥꯔꯒꯗꯤ ꯇꯕꯨ ꯑꯣꯏꯗꯤꯦ ꯑꯗꯨꯗꯤꯗ ꯍꯥꯟꯅ ꯀꯩꯅꯣ ꯍꯥꯏ ꯀꯥꯟꯗ ꯕꯣꯀꯥ ꯍꯣꯏꯒꯤꯁꯨ ꯃꯣꯏ ꯃꯄꯥ ꯂꯩꯈꯤꯗꯕꯗꯣ ꯒꯥꯔꯤ ꯊꯣꯃꯝꯕꯩꯗꯣ ꯑꯗꯨ ꯊꯕꯛꯁꯦ ꯄꯨꯔꯥ ꯀꯩ ꯇꯧꯕꯤꯅꯦꯕ ꯌꯥꯡꯁꯤꯟꯕꯤꯅꯦꯕ ꯃꯣꯏꯒꯤꯗꯤ
ꯎꯝ
ꯊꯕꯛ ꯌꯥꯡꯁꯤꯜꯂꯦ ꯍꯥꯏꯁꯤꯅ ꯃꯣꯏꯒꯤ ꯑꯃꯨꯛ ꯀꯔꯤꯅꯣ ꯍꯥꯏꯀꯥꯟꯗ ꯃꯣꯏꯒꯤꯗꯤ ꯁꯪꯒ ꯄꯪꯒꯁꯦ ꯑꯃꯨꯛ ꯆꯥꯎꯋꯤꯗꯅ ꯃꯣꯏ ꯀꯩꯔꯣꯝꯒꯤꯗꯖ ꯃꯃꯥꯔꯣꯝꯒꯤꯗꯖ ꯑꯣꯏꯔꯣ ꯅꯠꯇ꯭ꯔꯒꯅ ꯃꯣꯏ ꯀꯣꯂꯣꯅꯤꯗ ꯂꯩꯔꯤꯕꯉꯩꯗꯨꯅꯁꯨ ꯑꯥ ꯎꯝ ꯁꯣꯔꯥꯏ ꯁꯝꯒꯤꯗꯣ ꯍꯣꯏ ꯑꯗꯩꯗꯤ ꯀꯔꯤꯁꯨ ꯊꯕꯛꯁꯨ ꯈꯪꯅ ꯆꯥꯟꯅꯕꯉꯩꯗꯧꯁꯨ ꯃꯤ ꯌꯥꯝ ꯂꯩꯕꯅꯤꯅꯅꯦ ꯊꯕꯛ ꯁꯤꯝ ꯇꯧ ꯁꯤꯝ ꯇꯧ ꯁꯤꯝ ꯇꯧ ꯍꯥꯏꯕ ꯀꯥꯟꯗ ꯂꯣꯏ ꯌꯥꯡꯁꯤꯜꯂ ꯇꯧꯋꯦꯕ ꯑꯩꯈꯣꯏ ꯁꯤꯗꯗꯤ ꯒꯥꯏꯗꯂꯥꯏꯟ ꯇꯧꯕꯤꯅꯕꯁꯦ ꯄꯥꯛ ꯂꯩꯇꯦꯕ ꯑꯁꯦꯡꯕꯒꯤ ꯍꯥꯏꯔꯗꯤ
ꯎꯝ
ꯑꯩꯈꯣꯏꯒꯤꯗꯤ ꯁꯤꯗ ꯂꯩꯔꯤꯉꯩꯁꯤꯁꯨ ꯌꯥꯝꯅ ꯁꯣꯟꯊꯕ ꯃꯤ ꯉꯥꯛꯇ ꯑꯣꯏꯅ ꯑꯁꯣꯟꯕ ꯉꯥꯛꯇ ꯑꯣꯏꯅ ꯇꯧꯕ ꯍꯥꯏꯇꯥꯔꯦ ꯑꯗꯒꯤꯁꯨ ꯑꯃꯨꯛꯁꯨ ꯎꯝ ꯑꯦꯝ ꯑꯦꯜ ꯑꯦ ꯍꯥꯏꯔꯦ ꯍꯣꯏ ꯑꯍꯜ ꯂꯃꯩꯁꯤꯅ ꯗꯣꯔ ꯗꯣꯔ ꯗꯣꯔ ꯗꯣꯔ ꯇꯧꯕ ꯑꯣꯏꯔꯗꯤ ꯐꯕ ꯑꯥ ꯑ ꯑꯣꯏ ꯏꯗꯕ ꯑꯗꯨꯅꯤ ꯃꯥ ꯃꯥꯒꯤꯁꯨ ꯃꯇꯝ ꯉꯥꯏꯕ ꯃꯥꯜꯂꯦ ꯃꯥ ꯑꯩꯈꯣꯏꯗꯗꯤ ꯄꯥꯛꯅꯗꯤ ꯂꯤ ꯗꯦ ꯋꯥꯔꯤ ꯑꯗꯣ ꯃꯥꯒꯤꯗꯤ ꯃꯇꯝꯅꯤ ꯑꯥ ꯑꯥ ꯃꯔꯠꯇ ꯣꯀꯥꯏ ꯅꯠꯇꯦ ꯁꯟ
ꯀꯤꯁꯌꯥ ꯑꯗꯨ ꯑꯩ ꯑꯩ ꯍꯥꯏꯖꯌ ꯊꯕꯛꯁꯦ ꯍꯟꯗꯛ ꯆꯍꯤ ꯇꯧꯍꯧꯕꯒ ꯍꯟꯗꯛ ꯆꯍꯤꯗ ꯣꯞꯁꯦ ꯆꯍꯤ ꯑꯃꯗ ꯀꯌꯥ ꯆꯥꯏ ꯑꯗꯨꯒ ꯃꯊꯪ ꯆꯍꯤ ꯇꯧꯕꯒ ꯅꯠꯇ꯭ꯔꯒꯅ ꯆꯍꯤ ꯑꯅꯤ ꯑꯍꯨꯝ ꯊꯦꯡꯅ ꯄꯤꯊꯔꯒ ꯉꯥꯏꯔꯒ ꯇꯧꯕꯒ ꯀꯅꯥꯅ ꯐꯒꯦꯁꯤ ꯌꯦꯡꯉꯣꯕ ꯄꯩꯁꯥꯗꯒꯤ ꯍꯤꯟꯖꯥꯞꯁꯦ ꯄꯩꯁꯥ ꯈꯔ ꯆꯪꯕ ꯆꯪꯗꯕ ꯑꯗꯨꯒꯤ ꯇꯣꯛꯈ꯭ꯔꯒ ꯍꯥꯏꯗꯤ ꯍꯟꯇꯛ ꯇꯧꯍꯧꯔ ꯌꯥꯏꯕ
ꯑ ꯑꯗꯣ ꯄꯩꯁꯥ ꯄꯤꯕ ꯍꯥꯏꯁꯦ ꯄꯩꯁꯥ ꯄꯤꯕ ꯍꯥꯏꯁꯦ ꯑꯃꯨꯛꯁꯨ ꯃꯈꯨꯟ ꯑꯗꯤ ꯍ ꯍꯣ
ꯇꯣꯂꯣꯞꯇꯣ ꯑꯗꯣ ꯍꯟꯗꯛ ꯆꯍꯤꯁꯤꯗ ꯇꯣꯂꯣꯞ ꯀꯌꯥꯣ ꯐꯪꯗꯣꯏꯅꯣ ꯅꯠꯇ꯭ꯔꯒ ꯆꯍꯤ ꯃꯉꯥ ꯊꯦꯡꯊꯔꯒꯗꯤ ꯂꯨꯄꯥ ꯀꯌꯥ ꯃꯥꯡꯖꯩ ꯍꯤꯡꯁꯥ ꯍꯥꯞꯇꯣꯏꯩ ꯋꯥꯅꯤꯗ
ꯍꯣꯏ ꯆꯨꯝꯃꯦꯗꯣ ꯃꯥꯒꯤꯁꯨ ꯑꯩꯈꯣꯏ ꯂꯥꯏꯁꯪꯒꯤꯁꯨ ꯁ ꯐꯩ ꯑ ꯊꯕꯛ ꯉꯜꯂꯤꯉꯩ ꯆꯦꯜꯍꯧꯕꯅ ꯐꯩ ꯉꯜꯂꯤꯉꯩ ꯇꯥꯟꯅꯍꯧꯕꯅ ꯐꯩ ꯃꯈꯨꯟ ꯐꯖꯅ ꯃꯈꯨꯟ ꯐꯖꯅ ꯀ ꯇ ꯇꯥꯟꯅꯍꯧꯕꯅ ꯐꯩ
ꯎꯝ
ꯑ ꯑꯗꯨꯒꯤ ꯄꯣꯠꯇꯨꯗ ꯂꯩꯁꯦ ꯊ ꯃꯟ ꯎꯔ ꯇꯇꯥꯔꯦ
ꯑꯦ ꯃꯤꯀꯣ ꯍꯧꯖꯤ ꯑꯦ ꯀꯩ ꯇꯧꯔꯤ ꯃꯤꯗ ꯌꯥꯝ ꯐꯅ ꯂꯩꯔꯤ ꯃꯥ ꯁꯨꯇꯤ ꯊꯣꯛꯂꯛꯄꯁꯦ ꯅꯨꯡꯉꯥꯏꯔꯅꯦꯕ ꯃꯥ ꯂꯩꯔꯤꯁꯦ
ꯁꯨꯇꯤ ꯁꯨꯇꯤꯁꯨ ꯐꯪꯗꯕ ꯊꯕꯛꯇꯨꯕꯨ ꯃꯣꯏꯅ ꯇꯣꯏꯅꯤ ꯀꯥꯏ ꯆꯍꯤꯗ
ꯑꯗꯨꯅꯦ ꯑꯌꯥꯝꯕ ꯅꯣꯏꯒꯤ ꯒꯥꯔꯤ ꯐꯪꯗ꯭ꯔꯣ ꯁꯨꯇꯤ ꯄꯥꯝꯕ ꯐꯪꯗ꯭ꯔꯣ ꯑ ꯒꯣꯏꯜꯒꯤꯗꯤ ꯐꯪꯉꯦ ꯍꯥꯏꯔꯤꯅꯦ ꯑꯥ ꯑꯥ ꯑꯥ ꯃꯥ ꯃꯥ ꯇ꯭ꯋꯦꯟꯇꯤ ꯗꯦꯖ ꯅꯠꯇ꯭ꯔꯣꯅ ꯑꯃ ꯐꯪꯕꯗꯁꯨꯗꯤ
ꯇ꯭ꯋꯦꯟꯇꯤ ꯊ꯭ꯔꯤ ꯁꯟꯗꯦ ꯑꯃ ꯌꯥꯎꯔ ꯇ꯭ꯋꯦꯟꯇꯤ ꯐꯣꯔ
ꯁꯟꯗꯦ ꯑꯃ ꯌꯥꯎꯔꯒ ꯇ꯭ꯋꯦꯟꯇꯤ ꯐꯣꯔ ꯑꯆꯥ ꯑꯆꯥ
ꯑ ꯁꯤ ꯑꯦꯜ ꯂꯧꯔꯛꯄꯅꯤꯅ ꯀꯦꯖꯨꯋꯦꯜꯗ
ꯐꯩꯌꯦ ꯕꯤꯀꯣꯏꯅ ꯁꯨꯃꯥꯏꯅꯒ ꯊꯕꯛ ꯇꯧꯔꯛꯏꯁꯦ ꯅꯁꯤ ꯇꯁꯦꯡꯅ ꯍꯥꯏꯔꯒꯗꯤ ꯃꯅꯕꯅꯦꯌꯥꯝꯕꯦ ꯁꯧ ꯊꯏꯅꯦꯕꯣꯏ
ꯑ ꯑ ꯍꯜꯂꯣ ꯀꯣ
ꯑꯗꯨ ꯇꯥꯛꯇꯥ
ꯍꯜꯂꯣ ꯆꯥꯛ ꯆꯥꯔꯕꯣ ꯅꯪꯆꯔꯕꯣ ꯀꯩ ꯆꯔꯒꯦ
ꯁꯣꯏꯕꯨꯝ ꯏꯔꯣꯂꯤꯗ
ꯎꯝ
ꯊꯨꯝꯖꯥꯎꯄꯤ ꯑꯃ ꯇꯥꯎꯔꯦ
ꯍꯥꯎ ꯎꯅꯤꯅꯦ ꯀꯩꯅꯣ ꯆꯥꯏꯗꯨꯕꯣ ꯍꯩ ꯆꯥꯏꯔꯣ
ꯀ꯭ꯋꯥ ꯄꯥꯅ ꯃꯆꯥ ꯑꯃ ꯆꯥꯥꯁꯟꯕꯅꯤꯅ
ꯇ ꯇꯅ ꯋꯥ ꯍꯥꯁꯃꯣ ꯂꯒꯣꯅ
ꯑ ꯍꯣ
ꯑ ꯑꯆꯥ
ꯑꯖꯤꯡ ꯉꯔꯝꯕꯗ ꯀ ꯈꯁꯤ ꯍꯥꯅꯥ ꯀꯥꯆꯅ ꯋꯥꯍꯤꯅꯤ ꯃ
ꯑꯣ
ꯃꯁꯨ ꯑꯃꯝ ꯇꯧꯋꯤ ꯑ ꯑꯖꯤꯀꯦꯜ
ꯅꯝꯇꯧ ꯅꯝꯇꯞ ꯇꯞꯁꯤꯜꯂꯛꯄꯤꯔ ꯃꯥꯅ
ꯑꯩ ꯇꯧꯔꯛꯀꯦ ꯇꯧꯔꯛꯀꯦ ꯍꯣꯏ ꯀꯨꯔꯁꯤ ꯍꯥꯏꯅꯔꯒ ꯀꯥꯔꯝꯕꯗꯤ ꯑꯁ ꯑꯩꯗꯤ ꯁꯦꯂꯦꯕ꯭ꯔꯦꯁꯟ ꯆꯥꯎꯅ ꯇꯧꯅꯤꯍꯦ
ꯃꯆꯥ ꯑꯃ ꯂꯩꯃꯟꯗꯦ ꯑꯃꯅ ꯃꯎ ꯂꯩꯕ ꯑꯃꯅ ꯃꯎ ꯂꯩꯇꯕ
ꯁꯃꯨꯗ꯭ꯔꯛꯛꯇꯣ ꯂꯍꯔꯅꯦ ꯃꯣꯗ꯭ꯔꯤꯛ ꯌꯦꯡ ꯊꯣꯡꯉꯔꯣꯏ ꯈꯪꯁꯦ ꯇꯧꯔꯤꯁꯦ ꯕꯣꯟꯁꯦ ꯊꯥꯖꯗꯕ ꯀꯕꯨ ꯍꯩꯗꯅ ꯕꯣꯟ ꯁꯣꯏꯗꯅ ꯆꯪꯉ ꯄꯥꯟꯂꯤ ꯅꯣ ꯀꯩꯗꯝ ꯍꯥꯏꯕꯅꯤꯅꯦ
ꯀꯩꯅꯣꯝ ꯍꯥꯏꯕꯅꯤ ꯅꯝꯕꯔ ꯑꯃ ꯑꯃꯅ ꯆꯟꯈꯤꯕꯅꯤ ꯑꯃꯅ ꯔꯥꯎꯟꯗꯣ ꯑꯃ ꯆꯟꯕ ꯑꯃꯅ ꯀꯅꯥꯅꯣꯝ ꯆꯟꯕ ꯎ
ꯔ ꯄꯦꯅꯥꯜꯁꯤꯗ ꯆꯟꯕꯅꯤꯗꯅ
ꯑꯥ ꯄꯅꯥꯗꯣ ꯑꯣꯏꯣꯏꯁ
ꯐꯥꯏ ꯐꯥꯏꯗꯦ ꯑꯔꯥꯎꯟ ꯁꯤꯛꯁꯇꯤꯟ ꯀꯦꯦ
ꯎꯝ ꯁꯤꯁꯇꯤꯟꯗ
ꯍꯣꯏ ꯐꯔꯦ ꯊꯝꯃꯒꯦꯀꯣ
ꯍꯣꯏ ꯍꯣ ꯍꯣꯏ ꯐꯔꯦ ꯐꯔꯦ